ꯇꯥꯏ ꯇꯥꯏ
ꯀꯩꯗꯧꯔꯝꯃꯤꯅꯣ
ꯆꯥꯛ ꯇꯣꯛꯑꯒ ꯁꯨꯝ ꯇꯨꯝ ꯁꯥꯟꯅꯕꯅꯤꯗ
ꯀꯩꯅꯪ ꯆꯥꯔꯕꯣ
ꯑꯁ ꯎꯠꯇꯤ ꯎꯠꯇꯤ ꯆꯥꯁꯜꯂꯦ
ꯎꯁ ꯑꯍꯥꯎꯕꯅꯤ ꯀꯅꯥꯅ ꯊꯣꯡꯉꯤ ꯅꯣ ꯍꯥꯏꯁꯦ
ꯈꯣꯏ ꯆꯦꯅ ꯊꯣꯡꯉꯤ
ꯎꯝ ꯍꯥꯎꯔꯦ ꯑꯗꯨ ꯎꯝ ꯎꯁꯣꯏꯗꯤ ꯒꯥꯥꯏꯗꯩ ꯎꯁꯣꯏ
ꯈꯣꯏ ꯍꯤꯡꯒꯣꯟꯗ ꯍꯧꯋꯦ
ꯑꯣ ꯊꯕꯛ ꯏꯪꯈꯥꯡ ꯀꯩꯀꯥꯗꯤ ꯆꯠꯇ꯭ꯔꯕ ꯑꯌꯨꯛ ꯇꯨꯝꯕꯅ ꯄꯨꯡ ꯀꯌꯥꯗ ꯍꯧꯒꯠꯂꯤꯕ
ꯑꯉꯥꯡ ꯑꯩꯈꯣꯏꯗꯤ ꯉꯟꯅ ꯍꯧꯒꯠꯂꯤꯗ ꯊꯕꯛ ꯂꯩꯔꯁꯨ ꯂꯩꯇ꯭ꯔꯁꯨ
ꯎꯝ ꯄꯨꯡ ꯀꯌꯥꯗ ꯍꯧꯒꯠꯂꯕ
ꯉꯟꯅ ꯍꯧꯒꯠꯄ ꯃꯤꯅꯦ ꯑꯩꯈꯣꯏꯗꯤ
ꯎꯝ
ꯌꯥꯝ ꯊꯦꯡꯗꯦꯗ ꯄꯨꯡ ꯅꯤꯄꯥꯟꯗ
ꯑꯣ ꯄꯨꯡ ꯅꯤꯄꯥꯟꯗ ꯑꯗꯨꯗꯤ ꯅꯨꯡꯁꯥ ꯅꯨꯡꯁꯥ ꯍꯥꯏꯐꯦꯠ ꯊꯣꯛꯂꯛꯄ ꯇꯥꯏꯃꯤꯡꯗꯨꯅꯤꯅꯦ ꯑꯌꯤꯡꯕ ꯅꯨꯡꯁꯤꯠꯇꯤ ꯐꯪꯗꯕꯩ ꯃꯑꯣꯡꯗ
ꯑꯥ ꯍꯛꯆꯥꯡ ꯐꯥꯒꯤꯅꯤꯅ ꯀꯩꯗꯧꯔꯨꯅꯤ
ꯎꯝ ꯉꯔꯥꯡ ꯅꯪ ꯀꯃꯥꯏꯅ ꯌꯨꯝꯗ ꯍꯟꯒꯦ ꯑꯩꯅ ꯁꯣꯝ ꯅꯥꯀꯟ ꯗꯨꯀꯥꯟ ꯊꯣꯛ ꯈꯤꯕ ꯎꯍꯧꯕ꯭ꯔꯣ
ꯏꯁ ꯎꯗꯦꯗ ꯅꯪ ꯊꯣꯛꯂꯛꯇꯦ ꯍꯥꯏ
ꯊꯣꯛꯂꯛꯏꯍꯦ
ꯀꯨꯏꯅ ꯂꯩꯔꯝꯃꯤ ꯀꯩꯅꯣ
ꯅꯣꯏꯅ ꯍꯜꯂꯛꯑꯒ ꯕꯥꯃꯣꯟ ꯑꯁꯤ ꯍꯦꯟꯗꯣꯛ ꯆꯈꯤꯕꯩꯗꯣ
ꯑꯥ
ꯑꯩ ꯗꯨꯀꯥꯟꯗꯒꯤ ꯍꯜꯂꯛꯑꯦꯕ ꯃꯣꯏꯅ ꯑꯥ ꯅꯣꯏ ꯋꯥꯏꯇꯤꯡ ꯁꯦꯗꯇ ꯐꯝ ꯂꯩꯍꯧꯋꯤꯗꯅ ꯅꯣꯏ ꯑꯍꯨꯝ ꯃꯔꯤ
ꯑꯩꯈꯣꯏꯁꯨ ꯁꯣꯟꯗ ꯑꯃꯨꯛ ꯄꯨꯂꯞ ꯍꯥꯏꯗꯩꯌꯦ
ꯑꯣ ꯑꯗꯨ ꯍꯥꯏꯊꯈꯤꯕꯗꯣ ꯑꯩ ꯑꯗꯨꯝ ꯂꯥꯛꯄ ꯇꯟꯗꯅ ꯑꯗꯨꯝ ꯆꯪꯉꯕ
ꯎꯝ ꯅꯣꯏ ꯗꯨꯀꯥꯟ ꯊꯣꯡ ꯂꯣꯏ ꯂꯣꯜ ꯂꯩꯔꯝꯃꯦ
ꯎꯝ ꯑꯗꯣ ꯈꯤꯇꯪ ꯊꯕꯛ ꯆꯠꯂꯤꯕꯣ ꯆꯠꯇ꯭ꯔꯕꯣ ꯍꯧꯖꯤꯛꯀꯥꯟꯁꯤꯕꯣ
ꯗꯨꯀꯥꯟꯁꯦ ꯊꯕꯛ ꯂꯦꯞꯄꯤꯗ
ꯅꯣ ꯀꯩꯗꯧꯔꯣ
ꯊꯕꯛ ꯑꯃ ꯂꯣꯏꯈꯤꯗꯅ
ꯅ ꯁꯪꯒꯤ ꯀꯩꯅꯣ ꯁꯤꯕ ꯈꯣꯠꯄ ꯇꯧꯕꯗꯨꯗꯤ ꯁꯤꯗ꯭ꯔꯕꯣ ꯅꯣꯏꯗꯣ ꯀꯃꯥꯏꯅ ꯇꯧꯒꯦ
ꯉꯔꯥꯡ ꯉꯔꯥꯡ ꯂꯁꯂꯃꯦ
ꯎꯝ
ꯄꯩꯁꯥꯁꯨ ꯁꯤꯀꯤꯃ ꯐꯪꯗꯦ
ꯀꯩꯒꯤ
ꯈꯪꯗꯦ ꯄꯩꯁꯥꯗꯤ ꯂꯧꯅꯈ꯭ꯔꯦ ꯍꯥꯏ ꯑꯩ ꯈꯨꯠꯇ ꯌꯧꯔꯛꯇꯦ
ꯂꯧꯊꯣꯛꯅꯈ꯭ꯔꯦ ꯄꯩꯁꯥꯗꯣ ꯑꯗꯨꯒꯤ ꯊꯕdgꯛꯇꯣ ꯃꯣꯏ ꯇꯧꯅꯨ ꯇꯧꯅꯨ ꯑꯗꯨꯝ ꯌꯥꯗꯦꯅ ꯑꯗꯨꯝ ꯇꯧꯏꯅꯦ ꯍꯥꯏꯗꯤ ꯂꯧꯔꯝꯗꯥꯏꯗꯣ ꯑꯣꯏꯁꯨ ꯍꯥꯏꯕꯤꯒꯗꯕꯅꯤ ꯅꯠꯇ꯭ꯔꯥ
ꯈꯪꯗꯦ ꯑꯩ ꯐꯣꯟ ꯇꯧꯕꯅꯦ ꯉꯁꯥꯏ ꯐꯣꯟ ꯄꯥꯏꯈꯠꯂꯛꯇꯦ ꯑꯩꯁꯨ ꯈꯔ ꯆꯤꯜꯂꯦ ꯈꯣꯠꯂꯦꯅ ꯍꯥꯏꯒꯦ ꯂꯧꯒꯦ ꯁꯣꯟ ꯃꯃꯥꯡꯒꯤꯗꯨꯁꯨ ꯂꯣꯏꯔꯦ ꯃꯅꯤꯡꯒꯤꯗꯨꯁꯨ ꯂꯣꯏꯔꯦ ꯊꯕꯛ ꯑꯅꯤ ꯂꯣꯏꯁꯤꯜꯂꯕꯅꯤ
ꯄꯥꯝꯕꯤꯔꯛꯇꯕ꯭ꯔꯥꯖꯥ
ꯑꯩ ꯂꯨꯄꯥꯃꯨ ꯐꯪꯗ꯭ꯔꯤ
ꯀꯅꯥ ꯍꯅꯥ ꯂꯥꯛꯇꯣꯏ ꯌꯥꯝ ꯅꯣꯏꯔꯦ ꯑꯃꯗꯨꯒ ꯅꯣꯏꯒꯤꯗꯨꯒ ꯑꯃꯗꯨꯒ ꯅꯣꯏꯖꯜꯂꯥꯛꯑꯣ
ꯈꯪꯗꯦ ꯑꯔꯥꯡ ꯉꯔꯥꯡꯗꯤ ꯑꯩꯅ ꯀꯩꯅꯣ ꯌꯣꯠ ꯀꯛꯏꯉꯩꯗ ꯀꯥꯞꯄꯗꯣ ꯗ꯭ꯔꯦꯁ ꯅꯥꯟꯅ ꯁꯤꯂꯛꯑꯃꯅꯤ ꯃꯥ ꯄꯩꯁꯥ ꯀꯥꯄ ꯍꯥꯏꯕ ꯃꯥꯜꯂꯦ ꯄꯩꯁꯥ ꯃꯣꯏꯒꯤ ꯑꯩꯈꯣꯏꯒꯤ ꯀꯩꯅꯣꯅꯤꯗ ꯇꯔꯨꯕꯤꯗꯨꯗ
ꯎꯝ
ꯃꯣꯏ ꯀꯩꯅꯣ ꯂꯧꯖꯈꯤꯕꯅꯦꯕ ꯍꯤꯗꯥꯛ
ꯑꯣ ꯑꯗꯣ ꯃꯣꯏ ꯑꯗꯨꯃꯥꯏꯅ ꯇꯧꯔꯤꯗꯣ ꯀꯩꯅꯅꯣ ꯍꯥꯏꯕꯗ
ꯈꯪꯗꯦ ꯃꯣꯏꯒꯤꯗꯤ ꯑꯗꯨꯝ ꯑꯁꯤꯤꯟꯕꯉꯥꯟꯁꯨ ꯃꯔꯨꯞ ꯊꯥꯡꯉꯦ ꯍꯥꯏ
ꯃꯣꯏꯒꯤ ꯃꯣꯏ ꯈꯛꯇꯅ ꯌꯨꯝ ꯄꯥꯝꯃꯤ ꯃꯉꯣꯟꯗ ꯅꯣꯏꯒꯤ ꯃꯣꯏꯒꯤꯅ ꯑꯆꯤꯟ ꯑꯈꯣꯝ ꯑꯗꯨꯝ ꯇꯧꯅꯕ ꯑꯗꯤ ꯑꯩꯈꯣꯏꯒꯤꯅ ꯊꯕꯛ ꯁꯨꯔ ꯐꯪꯗꯕꯩ ꯃꯑꯣꯡꯗꯗꯤ ꯐꯖꯗꯦꯗꯅ
ꯃꯣꯏꯗꯤ ꯉꯍꯥꯟ ꯂꯧ ꯃꯗꯨ ꯊꯥꯡꯉꯦ ꯍꯥꯏꯕꯅ ꯑꯩꯗꯤ ꯁꯤꯒꯤ ꯃꯐꯝꯗꯨꯗ
ꯏꯁꯁ ꯅꯨꯡꯉꯥꯏꯔꯦꯍ ꯃꯣꯏꯒꯤꯗꯤ ꯁꯣꯏ ꯁꯣꯏꯗꯕꯤ ꯇꯧꯕ ꯑꯗꯨꯒ ꯃꯤꯒꯤꯗꯨꯅ ꯑꯗꯨꯝ ꯁꯣꯏꯕꯅꯤꯅꯦ
ꯎꯝ
ꯏꯟꯥꯁꯤꯅ ꯑꯗꯨꯃꯥꯏꯅ ꯇꯧꯔꯤꯗꯣ ꯃꯣꯏꯁꯨ ꯀꯩꯁꯨ ꯐꯖꯅꯤꯡꯉꯥꯏ ꯑꯣꯏꯗꯦ ꯑꯣꯏꯗꯦꯗꯤ ꯑꯩꯒꯤ ꯅꯨꯡꯉꯥꯏ ꯄꯩꯁꯥ ꯑꯃ ꯐꯪꯗ꯭ꯔꯤꯅꯤ ꯅꯪꯕꯨꯣ ꯑꯩꯕꯨ ꯑ ꯃꯤ ꯌꯨꯝ ꯑꯃ ꯁꯥꯕ ꯍꯧꯗꯅ ꯂꯨꯕꯨ ꯌꯥꯎꯔꯝꯃꯦ
ꯍꯝ
ꯑꯗꯨꯗꯦꯕꯖ ꯑꯗꯨꯅ ꯑꯩꯅ ꯐꯣꯟ ꯇꯧꯔꯀꯥꯟꯗ ꯐꯣꯟ ꯇꯧꯔꯛꯀꯥꯟꯗ ꯐꯣꯟ ꯄꯥꯏꯅꯤꯡꯗꯦ ꯑꯩꯅ ꯀꯩꯒꯤꯅꯪꯣꯕꯨ ꯅꯪꯅ ꯐꯣꯟ ꯇꯧꯕꯁꯦ ꯄꯩꯁꯥ ꯊꯣꯛꯧꯛꯇꯣꯏ ꯃꯥꯜꯂꯦ ꯍꯩꯅꯗꯤ
ꯎꯝ
ꯑꯗꯨꯅ ꯑ ꯑꯩꯅꯛ ꯁꯨꯃꯥꯏꯅ ꯍꯥꯏꯔꯨꯔꯦ ꯑ ꯅꯪ ꯑꯩꯒꯤꯗꯤ ꯄꯩꯁꯥ ꯄꯤꯗꯦꯅ ꯅꯪ ꯒꯥꯔꯤ ꯑꯆꯧꯕ ꯂꯩꯅꯤ ꯅꯪ ꯌꯥꯝ ꯅꯩꯔꯤꯅ ꯅꯪ ꯅꯩꯅ ꯉꯥꯡꯉꯨꯕ ꯍꯥꯏꯇꯥꯔꯦ ꯅꯪ ꯄꯩꯁꯥꯗ ꯄꯤꯊꯣꯛꯀꯅꯤ ꯅꯪꯒꯤ ꯄꯥꯏꯁ ꯃꯉꯥ ꯇꯔꯨꯛꯀꯤ ꯄꯩꯁꯥꯔꯣ ꯂꯨꯄꯥ ꯂꯤꯁꯤꯡ ꯇꯔꯦꯠ ꯇꯔꯥ ꯇꯔꯥꯃꯔꯤ ꯂꯩꯕꯗꯨ ꯑꯗꯨ ꯄꯤꯊꯣꯛꯈ꯭ꯔꯦ ꯀꯥꯏꯗ ꯀꯥꯏꯅ ꯂꯩꯣꯏꯅꯣꯩꯁ ꯀꯃꯥꯏ ꯁꯨꯣꯏꯣ ꯃꯃ ꯌꯣꯟꯗꯅ
ꯍꯝ ꯍꯝ ꯈꯪꯗꯦ ꯑꯩ ꯉꯁꯤꯁꯨ ꯈꯔ ꯄꯩꯁꯥ ꯍꯥ ꯂꯧꯒꯦ ꯐꯣꯟ ꯇꯧꯔ ꯄꯥꯏ ꯈꯜꯂꯛꯇꯦ
ꯎꯝ ꯅꯪꯒꯤ ꯂꯤꯁꯤꯡ ꯑꯃ ꯆꯥꯝꯃꯉꯥ ꯂꯧꯈꯤꯕꯗꯣ
ꯎꯝ
ꯍꯧꯖꯤꯛ ꯑꯩꯅ ꯍꯥꯏꯕꯅꯦ
ꯎꯝ
ꯑꯉꯥꯡꯒꯩ ꯑꯦ ꯍꯥꯏꯕꯗꯤ ꯁꯨꯃꯥꯏ ꯍꯥꯏꯕꯥ ꯑꯥ ꯑꯩꯅꯦ ꯇꯥꯁꯨꯃꯤꯅꯦ ꯃꯥꯅꯦ ꯑꯩꯈꯣꯏ ꯑꯍꯨꯝ ꯐꯝꯃꯤꯟꯅꯕ ꯍꯥꯏꯇꯥꯔꯦ
ꯎꯝ
ꯑꯥ ꯅꯣꯏꯒꯤ ꯏꯗꯥꯎꯒꯤ ꯊꯕꯛ ꯁꯨꯕꯝꯒꯤꯗꯨꯗ ꯅꯨꯡꯁꯥ ꯆꯥꯕꯩ ꯑꯩꯗꯨ ꯃꯅꯤꯡ ꯂꯥꯛꯄ
ꯎꯝ
ꯑꯥ ꯃꯥꯅ ꯑꯥ ꯄꯩꯁꯥ ꯄꯤꯛꯎꯅꯦ ꯈꯣꯠꯂꯨꯅꯦ ꯅꯪ ꯑꯩ ꯄꯩꯁꯥ ꯑꯃ ꯂꯩꯇꯦ ꯈꯣꯠꯇꯦꯅ ꯑꯩꯅ ꯃꯉꯣꯟꯗ ꯍꯥꯏꯕ
ꯎꯝ ꯎꯝ
ꯑꯗꯨꯗ ꯑꯗꯨ ꯍꯥꯏꯕꯗꯨꯗ ꯀꯃꯥꯏ ꯍꯥꯏꯔꯛꯀꯦꯗ ꯒꯥꯔꯤ ꯂꯩꯊꯣꯛꯂꯒ ꯈꯣꯠꯂꯒ ꯄꯩꯁꯥ ꯂꯩꯇꯦ ꯈꯣꯠꯇꯦ ꯃꯊꯥꯁꯥꯏ ꯒꯥꯔꯤꯖꯦ ꯅꯪꯗꯤ ꯒꯥꯔꯤ ꯂꯩꯕꯒꯤ ꯄꯩꯁꯥ ꯁꯨꯕꯩꯔꯥ ꯁꯨꯗꯕꯩꯔ ꯊꯛꯇꯁꯨ ꯂꯤꯁꯤꯡ ꯑꯃ ꯆꯧꯉꯥ ꯂꯧꯋꯦ ꯍꯥꯏꯅ ꯑꯗꯨꯁꯨ ꯄꯤꯗꯦ ꯍꯥꯏꯅꯤ ꯅꯪ ꯑꯅ ꯍꯥꯏꯔꯛꯄ ꯍꯥꯏꯇꯥꯥꯔꯦꯅ ꯍꯩꯃꯥ ꯑꯗꯨꯁꯨ ꯃꯥ ꯍꯥꯏꯅꯦ ꯍꯩꯃ ꯆꯨꯝꯃꯤꯅꯦ ꯑꯗꯨꯁꯨ ꯄꯩꯁꯥ ꯄꯤꯗ꯭ꯔꯤꯅꯤ ꯃꯉꯣꯟꯗ ꯂꯤꯁꯤꯡ ꯑꯃ ꯆꯧꯉꯥ ꯂꯧꯏꯀꯣꯌꯦ
ꯀꯥꯎꯈ꯭ꯔꯕꯖꯥꯠꯅꯤ ꯍꯥꯏꯕꯨꯗꯤ ꯍꯥꯏ ꯍꯥ ꯍꯥꯏꯕꯨꯗꯤ ꯍꯥꯏꯔꯨꯅꯨ
ꯍꯥꯏꯗꯦꯗ ꯍꯥꯏꯕꯗꯤ ꯍꯥꯏꯗꯦ ꯍꯥꯏꯔ ꯀꯥꯟꯗ ꯁꯨꯝ ꯍꯥꯏꯗꯤ ꯅꯪ ꯑꯗꯨ ꯇꯧꯕꯩꯁꯨ ꯅꯪ ꯑꯗꯨ ꯂꯧꯋꯦ ꯍꯥꯏ ꯅꯪ ꯄꯩꯁꯥ ꯃꯤ ꯄꯩꯁꯥ ꯂꯩꯇꯕꯗꯩ ꯑꯩꯅ ꯍꯥꯏꯕꯅꯦꯕꯀꯣ
ꯎꯝ
ꯑꯩꯅ ꯑꯩꯒꯤꯗ ꯊꯧꯕ ꯅꯠꯇꯦ ꯅꯪ ꯃꯤꯒꯥ ꯂꯩꯔꯗꯤ ꯂꯣꯏ ꯄꯤ ꯌꯥꯗ꯭ꯔ ꯅꯪ ꯍꯥꯏꯅꯥ ꯍꯥꯏꯕ ꯀꯥꯎ ꯄꯨꯡ ꯀꯥꯎ ꯍꯦ ꯀꯥꯎꯏꯅꯤ ꯃꯥ ꯍꯥꯏꯅꯦ ꯃꯥꯏ ꯄꯦꯝꯃꯥ ꯒꯥꯔꯤ ꯌꯥꯝ ꯁꯦꯝꯃꯦꯗꯥꯏꯅꯦ ꯀꯩꯀꯩꯗ ꯌꯥꯔꯛꯇꯣꯏꯅꯣ
ꯁꯥꯇ꯭ꯔꯗꯣ ꯑꯃꯨꯛ ꯌꯥꯗꯗꯅ ꯁꯤꯜꯂꯨꯔꯦ ꯑꯗꯒꯤ ꯃꯃꯥꯡꯒꯤ ꯀꯩꯅꯣꯗꯨꯝ ꯀꯥꯏꯔꯦ ꯕꯤꯌꯥꯔꯤꯡ ꯃꯃꯥꯡ ꯆꯀꯥꯒꯤ
ꯎꯝ
ꯑꯗꯨ ꯄꯩꯁꯥ ꯀꯌꯥꯃꯨꯛ ꯆꯪꯈ꯭ꯔꯕ ꯑꯗꯨꯏ ꯁꯦꯝꯕꯥꯗ
ꯈꯪꯗꯦ ꯑꯩꯈꯣꯏꯅꯍꯥꯟ ꯁꯔꯀꯥꯔꯗꯨꯗꯤ ꯁꯦꯝꯗ꯭ꯔꯤ ꯏꯁꯇꯥꯠꯇꯔꯗꯤ ꯑꯩꯈꯣꯏ ꯇꯣꯅꯣꯝ ꯁꯦꯝꯃꯨ
ꯑꯣ ꯏꯁꯇꯥꯇꯔ ꯁꯦꯝꯕꯩ ꯄꯩꯁꯥꯗꯣ ꯑꯗꯨꯝ ꯆꯪꯍꯜꯂꯅꯤ ꯑꯃꯔꯣꯝꯗ
ꯑꯍꯨꯝꯃꯨꯛ ꯆꯪꯉꯦ ꯍꯥꯏꯕꯔ ꯀꯩꯅꯣ ꯑꯁꯦꯝꯃꯟꯅꯦ ꯀꯩꯅꯦ ꯁꯦꯝꯕꯗꯨ ꯌꯥꯗ꯭ꯔꯦꯌꯦ ꯁꯤꯟꯗꯣꯛꯑꯦ ꯍꯥꯏꯕꯔ ꯀꯩꯅꯣꯝ ꯍꯥꯏ
ꯑꯣ ꯇꯣꯗꯣꯟꯕꯗꯣ ꯑꯥ ꯆꯠꯈ꯭ꯔꯕ
ꯑꯥ ꯆꯠꯈ꯭ꯔꯦ ꯉꯁꯤ ꯂꯥꯛꯄꯅꯦ ꯒꯥꯔꯤ ꯄꯨ ꯆꯠꯈꯤꯕꯅꯤ ꯑꯦꯛꯖꯥꯝ ꯊꯥꯝꯅꯦꯅ ꯀꯣꯂꯦꯖꯇ
ꯀꯥꯏ ꯀꯣꯂꯦꯁꯇꯥ
ꯋꯥꯀꯤꯗ ꯑꯣꯏꯅꯥꯅꯤ
ꯃꯥꯁꯦ ꯄꯩꯁꯥ ꯄꯥꯏꯔꯛꯇꯕꯗꯩ ꯑꯗꯥ ꯆꯦꯜꯂ ꯂꯩꯔꯕꯣꯏꯔꯦ ꯑꯥ ꯂꯩꯩꯔꯗꯤ ꯄꯩꯁꯥ ꯂꯧꯊꯣꯛꯏꯗ ꯊꯕꯛ ꯏꯪꯒꯥꯡ ꯑꯃ ꯁꯨꯖꯗꯅ ꯈꯣꯠꯇꯅꯥ ꯇꯧꯔꯒ
ꯎꯝ ꯉꯁꯤ ꯉꯁꯤ ꯂꯥꯛꯑꯦꯅ ꯃꯣꯏ ꯑꯦꯛꯖꯥꯝ ꯊꯥ ꯆꯠꯈꯤꯝꯅꯤ ꯃꯣꯏ ꯒꯦꯔꯤ ꯑꯆꯧꯕꯥ ꯊꯧꯗꯅ
ꯑꯣ ꯃꯣꯏ ꯋꯥꯏ ꯀꯦꯗꯔꯣ ꯃꯣꯏ ꯇꯝꯃꯤꯁꯤꯔꯥ
ꯎꯝ
ꯑꯃꯨꯕꯗꯤ ꯀꯣꯂꯦꯖ ꯂꯣꯏꯁꯟꯒ ꯆꯠꯂ ꯑꯃꯨꯕꯗꯣ
ꯍꯟꯗꯛ ꯂꯣꯏꯔꯝꯃꯅꯤ
ꯑꯣ ꯑꯗ ꯉꯥꯛ ꯆꯠꯇ꯭ꯔ ꯃꯥꯜꯂꯤꯅꯦ
ꯁꯤꯐꯥꯏ ꯁꯤꯐꯥꯏ ꯑꯣꯏꯅꯤ ꯁꯤꯐꯥꯏꯇꯪ ꯆꯦꯂꯤꯗꯨꯗꯤ ꯇꯨꯏꯁꯟ ꯆꯠꯄ ꯆꯠꯇꯅ ꯈꯣꯠꯇꯅ
ꯑꯣ ꯃꯥ ꯇꯨꯁꯟ ꯀꯅꯥꯅ ꯆꯠꯂꯤꯅꫭ ꯃꯥ
ꯎꯝ ꯃꯣꯏ ꯁꯇꯤꯁ ꯀꯨꯃꯥꯔ ꯍꯣꯏ ꯑꯗꯩ ꯁꯟꯖꯤꯠ ꯍꯣꯏ ꯆꯠꯂꯝꯒꯅꯤ
ꯉꯣ ꯀꯩ ꯂꯝꯗ
ꯈꯪꯗꯦ ꯃꯣꯏ ꯀꯥꯏꯆꯠꯂꯤꯅꫭ ꯏꯝꯐꯥꯟꯗ ꯆꯠꯄ ꯃꯥꯜꯂꯦ ꯏꯝꯐꯥꯜ ꯆꯠꯂꯤꯔ ꯁꯤ ꯀꯩꯅꯣꯒꯤꯗ ꯆꯠꯂꯤꯔꯗꯤ ꯈꯪꯗꯦ ꯉꯥꯉꫭꯝ ꯊꫭꯛꯆꫭꯝ ꯀꯔꯤ ꯑꯃ ꯂꯩꯗꯥꯅꯦ ꯂꯧꯄꯥꯜ ꯂꯩꯀꯥꯏꯗ ꯍꯥꯑꯑ
ꯈꯪꯗꯦꯅꯦ ꯇꯧꯔꯤꯖꯤꯕꫭ ꯑꯥꯁ ꯃꯤꯉꯁꯦ ꯃꯣꯏꯁꯨ ꯅꯨꯡꯉꯥꯏꯔꯝꯃꯔꫭꯏ ꯊꯕꯛ ꯂꯣꯏ ꯃꯣꯏꯁꯨ ꯂꯝꯖꯦꯟ ꯀꯟ ꯆꯦꯜꯂꯤ ꯃꯥꯜꯂꯦ ꯑꯃꯨꯛ ꯍꫭꯏꯁꯨꯀꯣ
ꯆꯦꯂꯤꯃꯤ ꯆꯥꯕ ꯊꯛꯄ ꯂꯣꯏ ꯀꯛꯈꯔꯦ ꯀꯛꯑꫯꯕꯅꯤ
ꯎꯝ ꯀꯛꯀꯗꯕꯅꯤꯗ ꯀꯛꯇꯕ ꯌꯥꯗ꯭ꯔꯕꯅꯦꯕ
ꯀꯛꯑꯖꯨ ꯁꯣꯟꯗꯅ ꯅꯨꯡꯗꯥꯡ ꯅꯨꯡꯗꯥꯡ ꯖꯥꯛ ꯊꯥꯗ ꯂꯩꯔꯦ
ꯑꯥꯁ ꯑꯗꯨꯖꯨ ꯆꯨꯝꯃꯤ ꯃꯤ ꯑꯗꯨꯁꯨ
ꯑꯗꯨꯁꯨ ꯕꯦꯔꯥꯅꯤ
ꯑꯗꯨꯁꯨ ꯈꯋꯥꯏ ꯕꯦꯔꯥꯅꯦꯕ ꯑꯗꯨꯁꯨ ꯅꯠꯇ꯭ꯔꯥ
ꯎꯝ ꯏꯁꯇꯦꯃꯤꯅꯥꯗ ꯑꯗꯨꯗ ꯂꫭꯏ ꯇꯥꯜ ꯂꯩꯔꯦ ꯂꯩꯔꯝꯃꯅꯦꯕ ꯆꯦꯜꯂꯨꯕ ꯃꯌꯥꯝ ꯗꫭ
ꯑꯗꯨꯅꯦ
ꯊꯕꯛ ꯍꯥꯏꯁꯦ ꯃꯆꯥ ꯃꯆꯥꯅꯨꯄꯥ ꯑꯃ ꯌꯥꯎꯁꯜꯂꯛꯑꯕꯅꯤ ꯃꯊꯪ ꯆꯍꯤꯗ ꯃꯅꯦ ꯃꯆꯥ ꯃꯨꯄꯥꯅ ꯈꯔꯥ ꯂꯩꯔꯗꯤ ꯇꯨꯏꯁꯟ ꯀꯩ ꯀꯩ ꯁꯀꯨꯜ ꯊꯥꯒꯦ ꯍꯥꯏꯔꯛꯑꯅꯤ
ꯍꯣꯏꯅꯦ ꯑꯗꯨꯁꯨ ꯄꯩꯁꯥꯅꯤꯅꯦ ꯑꯃꯨꯛꯀꯣ ꯄꯩꯁꯥ ꯄꯩꯁꯥ ꯉꯥꯛꯇ ꯇꯅꯦꯕ ꯆꯪꯉꯤꯁꯦ
ꯄꯩꯁꯥꯒꯤ ꯃꯊꯧ ꯉꯥꯛꯇꯅꯤ ꯏꯆꯥ ꯁꯦꯝꯕ ꯍꯥꯏ
ꯑꯁ ꯃꯊꯥꯗꯤ ꯁꯥꯒꯔꯥꯕ ꯊꯕꯅꯤ
ꯊꯟꯗ꯭ꯔꯥ
ꯎꯝ ꯈꯪꯗꯦ ꯃꯣꯏ ꯃꯣꯏ ꯑꯇꯩ ꯇꯨꯏꯁꯟ ꯆꯠꯂꯤ ꯀꯥꯡꯒꯨꯗꯨꯅ ꯂꯝꯖꯦꯟ ꯆꯦꯟꯗꯦ ꯇꯌꯨꯁꯟ ꯈ ꯇꯝꯃꯦ ꯅꯣꯂꯦꯖ ꯇꯥꯜꯂꯤꯅꯦꯌꯦ
ꯑꯣ ꯑꯗꯨꯕꯨꯗꯤ ꯌꯥꯏꯌꯦ ꯃꯣꯏ ꯃꯣꯏ ꯑꯄꯥꯝꯕ ꯇꯧꯕꯅꯤꯅ ꯀꯩ ꯍꯥꯏꯔꯨꯅꯤ
ꯁꯨꯐꯥꯏꯗꯤ ꯆꯦꯜꯂꯣꯏ ꯃꯣꯏ ꯁꯨꯝ ꯀꯔꯤ ꯀꯩꯗꯔꯤꯅꫭ ꯈꯪꯗꯦ ꯃꯣꯏ ꯅꯤꯇꯤꯁ ꯀꯨꯃꯥꯔ ꯍꯣꯏ ꯑꯗꯩ ꯕꯖꯥꯔ ꯃꯆꯥ ꯀꯥꯡꯒꯨ ꯈꯔ ꯌꯥꯎꯔꯤ ꯑꯩꯈꯣꯏ ꯏꯥꯟꯅꯕ ꯃꯣꯏꯗꯤ ꯑꯃꯨꯛ ꯂꯝꯖꯦꯟ ꯀꯩ ꯀꯩ ꯆꯦꯟꯗꯦ ꯃꯣꯏꯅ ꯑꯃꯨꯛ ꯑꯦꯛꯖꯥꯝ ꯈꯔ ꯆꯥꯎꯕ ꯊꯥꯅꯤꯡ ꯃꯥꯜꯂꯦ
ꯎꯝ ꯑꯦꯛꯖꯥꯝ ꯈꯔ ꯆꯥꯎꯕ ꯊꯥꯗꯣꯏꯅ ꯍꯥꯏꯔꯒꯥ ꯃꯣꯏꯁꯤꯗ ꯀꯣꯆꯤꯡ ꯆꯠꯂꯤꯕ ꯑꯣꯏꯔꯅꯤ
ꯍꯨꯝꯍꯥꯍꯨꯝ
ꯁꯣꯏꯗꯅ ꯑꯣꯏꯔꯅꯦꯕ
ꯍ ꯍ
ꯑꯗꫭ ꯑꯁ ꯈꯪꯗꯦꯅꯦ ꯇꯧꯔꯤꯁꯦ ꯃꯤꯉꯩꯁꯦ ꯃꯥꯏꯕꯨ ꯁꯟꯖꯤꯠꯇꯨꯕꯨ ꯀꯥꯏ ꯂꯩꯔꯤꯒꯦꯃ ꯌꯨꯝ ꯂꯩꯕ꯭ꯔꯣ ꯀꯥꯏ ꯂꯩꯅꯣ
ꯌꯨꯝꯗ ꯑꯗꯨꯝ ꯂꯩꯔꯝꯃꯦ ꯅꯨꯄꯤ ꯑꯃꯕ ꯀꫭꯏꯈꯤꯕꯗꯩꯕꯨ ꯃꯄꯥꯟ ꯊꯣꯛꯈꯤꯗꯔꯦ
ꯀꯩꯂꯝꯗꯩ ꯅꯨꯄꯤꯅꯣ
ꯈꯪꯗꯦ ꯁꯤ ꯀꯥꯏꯔꯦꯝꯕꯤꯈꫭꯛ ꯇꯁꯨ ꯂꯩꯕꯅꯤ ꯑꯗꯩ ꯂꯥꯡꯒꫭꯜꯗꯁꯨ ꯂꯩꯕꯅꯤ
ꯀꯔꯤ ꯋꯥꯡꯉꯨ
ꯂꯪꯒꯣꯟ
ꯑꯣ
ꯀꯥꯏꯔꯦꯝꯕꯤꯈꫭꯛ ꯇꯁꯨ ꯂꯩꯕꯅꯤ
ꯕꯦꯔꯥꯅꯤꯅꯦ ꯇꯧꯔꯤꯁꯦ ꯃꯥꯅ ꯍꯥꯟꯅ ꯀꯔꯋꯥꯁ ꯌꯥꯎꯔꯝꯕ ꯈꯣꯠꯂꯝꯕꯗꯨꯗꯤ ꯂꯣꯏꯅ ꯇꯣꯛꯈ꯭ꯔꯦ
ꯎꯝ ꯁꯠꯇꯕ ꯃꯟꯂꯦꯃꯥ
ꯑꯣ
ꯊꯕꯛ ꯏꯪꯈꯥꯡꯒꯤꯗꯤ ꯊꯕꯛ ꯏꯪꯈꯥꯡꯒꯤꯗꯤ ꯑꯗꯨꯝ ꯅꯪꯗꯤ ꯀꯩꯀꯩ ꯇꯧꯔ ꯂꯩꯕ ꯌꯨꯝ ꯅꯪ ꯍꯥꯟꯅ ꯆꯠꯂꯝꯝꯕ ꯊꯕꯛꯇꯣ ꯆꯠꯂꯤꯕ꯭ꯔꯥ ꯅꯠꯇ꯭ꯔꯒ ꯀꯩꯀꯩ ꯑꯣꯏꯅ ꯇꯧꯔ ꯂꯩꯔꯕꯥ ꯍꯥꯏꯗꯤ ꯅꯣꯏ ꯌꯣꯠꯀꯤ ꯊꯕꯛ ꯁꯨꯕ ꯆꯠꯄꯗ ꯆꯠꯂꯤꯕ꯭ꯔꯥ ꯅꯠꯇ꯭ꯔꯒ ꯆꯠꯇ꯭ꯔꯕ꯭ꯔꯥ ꯂꯣꯏꯔꯕ꯭ꯔꯥ
ꯆꯠꯂꯤꯌꯦ ꯆꯠꯄꯕꯨꯗꯤ ꯑꯗꯣ ꯊꯕꯛ ꯂꯣꯏꯈꯤꯗꯅ ꯂꯦꯞꯄꯤꯌꯦ
ꯆꯠꯅꯤꯡꯗ꯭ꯔꯦ ꯊꯕꯛꯀ ꯄꯩꯁꯥ ꯁꯨꯝ ꯐꯪꯗ
ꯄꯩꯥꯁꯥ ꯐꯪꯗ꯭ꯔꯦꯕ ꯅꯪꯁꯨ
ꯄꯩꯁꯥꯁꯨꯝ ꯐꯪꯗꯦ ꯊꯕꯛ ꯁꯨꯝ ꯆꯠ
ꯕꯤꯠ ꯕꯤꯠ ꯌꯥꯎꯁꯤꯟ ꯂꯛꯇꯔꯦꯕ
ꯎꯝ ꯃꯣꯏꯒꯤꯅ ꯃꯣꯏꯒꯤꯅ ꯑꯊꯨꯀꯥꯏ ꯑꯗꯨ ꯁꯤꯖꯤꯟꯅꯕ
ꯎꯝ
ꯅꯣꯏ ꯄꯤꯗ ꯄꯤꯊꯣꯔꯗꯣ ꯑꯗꯨꯣ ꯑꯝꯇꯕꯨ ꯈꯪꯗꯦꯅꯦ ꯑꯩꯅꯁꯨ ꯐꯅ ꯍꯥꯏꯕꯅꯤ ꯁꯨꯡꯛꯌꯥ ꯌꯥꯗꯦꯗꯣ
ꯑꯗꯣ ꯃꯣꯏ ꯑꯗꯨ ꯇꯧꯗꯗꯤ ꯃꯣꯏ ꯃꯤ ꯂꯩꯔꯣꯏꯁꯦ ꯃꯣꯏ ꯃꯁꯥꯅ ꯈꯪꯗꯕꯔ ꯈꯪꯗꯦꯅꯦ ꯅꯪꯁꯨ ꯆꯠꯇ꯭ꯔꯦ ꯃꯃꯥꯡꯗꯨꯁꯨ ꯈꯟꯅꯔꯦ ꯅꯠꯇ꯭ꯔꯥ
ꯑꫭ
ꯑꯗꯨ ꯃꯣꯏ ꯈꯪꯗ꯭ꯔꯕꯖꯠꯂꯕ
ꯈꯪꯗꯦ
ꯃꯣꯏ ꯃꯤꯁꯨꯝ ꯂꯩꯔꯛ ꯑꯔꫭꯏ ꯍꯥꯏꯕꯅꯤꯗ ꯑꯗꯨꯃꯥꯏ ꯊꯧꯔꯗꯤ ꯃꫭꯏ ꯀꯅꯥꯒꯃꯨꯛ ꯆꯠꯃꯟꯅꯗꯧꯔꯤ ꯃꯊꯡꯗꯤ ꯍꯥꯏꯔꯛꯎꯅꯦ ꯈꯂꯥ ꯌꯦꯡꯉꯨꯅꯦ ꯃꯤ ꯂꯩꯔꯤꯕꯅꯦ
ꯃꯣꯏꯅꯤ ꯃꯣꯏꯅꯤ ꯈꯛ ꯆꯠ ꯆꯅꯤ ꯀꯩꯅꯣ ꯆꯠꯂꯤꯕ